ꯇꯏꯒꯣ
ꯇꯥꯏꯀꯣꯇꯥꯏ ꯇꯥꯏ
ꯑꯣ
ꯑꯣ ꯅꯪꯒꯤ ꯀꯩꯅꯣꯒꯤꯗꯤ ꯀꯩꯗꯧꯉꯥꯏ ꯀꯩꯗꯧꯉꯥꯏ ꯍꯧꯒꯗꯕ꯭ꯔꯣ ꯑꯗꯨꯗꯤ꯫
ꯑꯩꯒꯤ ꯁꯨꯇꯤꯂꯣ꯫
ꯎꯝ
ꯑꯩꯒꯤꯀꯣ ꯑꯩ ꯑꯩꯒꯤ ꯑꯩ ꯂꯨꯍꯣꯡꯈ꯭ꯔꯦ ꯑꯗꯨꯒ ꯑꯩꯗꯤ ꯍꯧꯖꯤꯛ
ꯑ ꯄꯕ꯭ꯂꯤꯛ ꯏꯁꯄꯤꯀꯤꯡ ꯑꯦꯛꯁꯄꯥꯔꯠꯇ ꯑꯗꯨ ꯊꯕꯛ ꯇꯧꯔꯤ ꯑꯗꯨ ꯑꯩꯅ ꯑꯣꯟ ꯂꯏꯟ ꯀ ꯀ꯭ꯂꯥꯁ ꯄꯤꯌꯦ ꯫ ꯑꯣ ꯑꯗꯨꯒ ꯑꯩꯁꯦ ꯑꯗꯨ ꯈꯔ ꯃꯇꯝ ꯎꯝ ꯊꯥ ꯑꯅꯤꯒꯨꯝꯕ ꯂꯧꯒꯦ ꯍꯥꯏꯅ ꯑꯩ ꯀ꯭ꯂꯥꯁ ꯂꯧꯗ꯭ꯔꯦ ꯍꯥꯏꯖꯤꯀꯤ ꯑꯗꯨ ꯑꯩꯒꯤ ꯊꯥꯅꯤꯁꯦ ꯖꯨꯂꯥꯏ ꯂꯣꯏꯕ ꯀꯥꯟꯗ ꯂꯣꯏꯅꯤ꯫
ꯑꯗꯨꯒ ꯑꯩꯒꯤ ꯅꯨꯄꯥꯒꯤꯗꯣ ꯑꯩꯒꯤ ꯅꯨꯄꯥꯒꯤꯁꯨ ꯅꯪꯒꯨꯝꯅ ꯑꯗꯨꯝ ꯃꯦꯅꯦꯖꯃꯦꯟꯠ ꯀꯣꯂꯦꯖ
ꯀꯣꯦꯖ ꯃ
ꯑꯁ
ꯑꯦꯁꯤꯁꯇꯦꯟ ꯄ꯭ꯔꯣꯐꯦꯁꯔ ꯑꯣꯏꯔꯤꯕ ꯑꯩꯒꯤ ꯅꯨꯄꯥꯁꯦ
ꯑꯗꯨ ꯃꯥꯒꯤ ꯁꯨꯇꯤꯁꯨ ꯂꯩꯕꯒꯤ ꯂꯥꯛꯄꯅꯦ ꯑꯦ ꯑꯩꯈꯣꯏ ꯑꯁꯤ ꯂꯥꯏꯔꯒ ꯃꯅꯤꯄꯨꯔꯗ ꯑꯗꯨꯝ ꯏꯁꯄꯦꯟ ꯇꯧꯈ꯭ꯔꯦ ꯖꯨꯟ ꯊꯥꯗꯣ
ꯊꯥꯗꯣ ꯎꯝ
ꯃꯥꯒꯤꯗꯤ ꯑꯃꯨꯛꯀꯥ ꯍꯧꯈ꯭ꯔꯕ
ꯈ꯭ꯔꯕ ꯖꯨꯂꯥꯏ ꯐꯥꯔꯁ ꯋꯤꯛꯇꯀꯣ ꯑꯗꯨꯒꯤ ꯃꯥꯗꯤ ꯆꯠꯈ꯭ꯔꯦ ꯑꯩꯅ ꯁꯤ ꯏꯝꯐꯥꯜꯗ ꯑꯩꯈꯣꯏꯒꯤ ꯌꯨꯝ ꯂꯩꯕ ꯑꯉꯥꯡ ꯀꯣꯛꯁꯨ ꯌꯨꯝ ꯂꯩꯕ ꯑꯗꯨꯒꯤ ꯑꯩ
ꯌꯨꯝ ꯊꯣꯛꯄꯅꯤꯅ ꯑꯩꯗꯤ ꯇꯨ ꯃꯟꯁꯀꯨꯝꯕ ꯁꯨꯇꯤ ꯂꯩꯕꯅꯤꯅ ꯑꯩ ꯈꯔ ꯑꯁꯤꯗ ꯏꯁꯄꯦꯟꯠ ꯇꯧꯒꯦ ꯍꯥꯏꯅ ꯑꯩꯒꯤ ꯌꯨꯝꯗ ꯍꯧꯖꯤꯛꯇꯤ ꯏꯁꯄꯦꯟꯠ ꯇꯧꯔ ꯂꯩꯕꯅꯤꯗ꯫
ꯎ
ꯎꯝ ꯃꯥꯒꯤ ꯌꯨꯝꯗ ꯊꯥ ꯑꯃ ꯏꯁꯄꯦꯟ ꯇꯧꯈ꯭ꯔꯦ ꯑꯗꯨꯒ ꯊꯥ ꯑꯃ ꯏꯁꯄꯦꯟ ꯇꯧꯔꯒ ꯍꯞꯇꯥ
ꯍꯞꯇꯥ ꯑꯃꯒꯨꯝꯕ ꯂꯩꯔꯒ ꯑꯩꯅ ꯁꯤꯗ ꯂꯥꯛꯄ ꯍꯣꯏ ꯑꯗꯨ ꯑꯩꯈꯣꯏꯗꯤ ꯑꯥ ꯑ ꯂꯩꯕꯅꯤꯅ ꯌꯦ ꯊꯣꯛꯄ ꯀꯥꯟꯗꯀꯣ ꯎꯝ ꯑꯩꯈꯣꯏꯒꯤ ꯌꯨꯝꯕꯨ ꯏꯁꯄꯦꯟ ꯇꯧꯗꯕ꯫ ꯑꯗꯨꯝ ꯆꯠꯈ꯭ꯔꯕꯁꯦ ꯅꯨꯡꯉꯥꯏꯇꯦꯅ
ꯅꯠꯇ꯭ꯔ
ꯅꯠꯇꯔꯣ ꯆꯨꯝꯃꯦ ꯆꯨꯝꯃꯦ꯫ ꯅꯪꯒꯤꯗꯤ ꯊꯤꯔꯕ꯭ꯔꯣ ꯎꯝ ꯊꯤꯗ꯭ꯔꯤ ꯎ ꯅꯪ ꯑꯣꯖꯥ ꯑꯣꯏꯔꯗꯤ ꯅꯨꯄꯤ ꯊꯤꯕ ꯇꯧꯗ ꯋꯥꯠꯂꯤꯗ ꯆꯍꯤ ꯃꯉꯥ ꯃꯔꯤ ꯃꯉꯥꯃꯨꯛ ꯋꯥꯠꯂꯤꯦ
ꯑ ꯀꯅꯥꯒꯂ ꯏꯣꯗꯨꯗꯤ ꯅꯪꯦ
ꯅꯪꯦ ꯎꯝ ꯏꯊꯟꯇ ꯂꯩꯗ ꯑꯣ ꯏꯊꯟꯇ ꯂꯩꯕꯗꯣ ꯅꯨꯡꯉꯥꯏꯇꯕꯅꯤꯍ ꯑꯁ ꯑꯁꯤꯗꯤ ꯅꯨꯡꯉꯥꯏꯕ ꯀꯗꯥꯏ ꯐꯪꯅ ꯅꯨꯄꯤ ꯊꯤꯕꯅ ꯅꯨꯡꯉꯥꯏꯕꯅꯦ꯫ ꯑ
ꯏꯄꯥꯗ
ꯄꯁꯦ ꯍ ꯊꯕꯛ ꯐꯪꯗ꯭ꯔꯤꯉꯩꯗꯗꯤ ꯑꯩꯗꯨ ꯀꯔꯤꯁꯨ ꯀꯥꯏꯗꯦ ꯊꯕꯛ ꯍꯦꯛ ꯊꯥꯔꯗꯤ ꯆꯍꯤ ꯑꯃ ꯑꯅꯤ ꯂꯩꯔꯒ ꯄꯥꯟ꯫ ꯎꯝ ꯅꯨꯄꯤꯗꯤ ꯊꯤꯒꯗꯕ꯫ ꯑꯁ ꯋꯥꯠꯂꯤꯗ ꯑꯩ ꯑꯩꯒꯤꯗꯨꯗꯤ ꯀꯩꯅꯣꯅꯦꯕ ꯑꯗꯨꯒꯤ ꯈꯔ ꯋꯥꯠꯂꯤꯑ ꯑꯩ ꯀꯩꯅꯣꯁꯨ ꯊꯥꯔꯤꯕꯀꯣ꯫
ꯑꯦꯛꯖꯥꯝ
ꯑꯦꯛꯖꯥꯝ ꯎꯝ ꯑꯗꯨꯒꯤ ꯑꯗꯨ ꯐꯪꯉꯗꯤ
ꯑꯣ
ꯍꯡꯕ ꯌꯥꯏ
ꯍꯣꯏ ꯍꯣꯏ ꯅꯨꯨꯄꯥꯅ
ꯑꯩꯈꯣꯏ ꯅꯨꯄꯤꯁꯦ ꯊꯕꯛ ꯇꯧꯅꯤꯡꯕ ꯃꯇꯝꯁꯨ ꯇꯣꯛꯑꯦ ꯅꯠꯇ꯭ꯔꯒ ꯍꯥꯏꯦ
ꯃꯇꯝꯁꯨ ꯑꯉꯥꯡ ꯄꯣꯛꯄ ꯃꯇꯝꯁꯨ ꯂꯩꯌꯦꯀꯣ ꯂꯣꯏꯅꯃꯛ ꯂꯩꯕꯒꯤ ꯅꯨꯄꯤꯅ ꯊꯕꯛ ꯇꯧꯕꯗꯤ
ꯅꯨꯄꯤ ꯉꯥꯛꯇ ꯊꯕꯛ ꯇꯧꯗꯤ ꯑꯣꯏꯗꯦꯀꯣ ꯍꯧꯖꯤꯛ ꯀꯟꯗꯤ ꯅꯨꯄꯥꯗꯤ ꯀꯟꯅ ꯁꯨꯗꯤ ꯁꯨꯒꯗꯕꯅꯤ ꯑꯗꯨ꯫ ꯑꯩꯅ ꯑꯩꯅ ꯑꯗꯨꯝ ꯍꯥꯏꯒꯦꯀꯣ ꯅꯪ ꯅꯣꯏꯗꯤ ꯏꯆꯦ ꯇꯥꯔꯦꯅꯦ ꯍꯧꯖꯤꯛꯇꯤ ꯑꯩꯗꯤ ꯑꯗꯨ ꯍꯥꯏꯁꯨ ꯍꯥꯏꯕ ꯌꯥꯏ ꯑꯗꯨ ꯑ ꯅꯨꯄꯥꯅ ꯊꯕꯛ ꯁꯨꯈ꯭ꯔꯗꯤ ꯅꯨꯄꯤ ꯁꯨꯗ꯭ꯔꯁꯨ ꯌꯥꯔꯦꯗ ꯑꯩꯒꯤ ꯈꯟꯗꯗꯤ ꯑ ꯑꯗꯨꯁꯨ ꯌꯥꯏ ꯑꯗꯨ ꯑꯣꯏꯔꯁꯨ ꯑꯩꯈꯣꯏꯀꯣ ꯎꯝ ꯐ꯭ꯔꯤ ꯂꯩꯕ ꯃꯇꯝꯗꯗꯤ ꯌꯨꯝꯗ ꯑꯗꯨꯝ ꯂꯩꯕꯁꯨ ꯅꯨꯡꯉꯥꯏ ꯉꯥꯏꯇꯦꯅ ꯍꯣꯏ- ꯍꯣꯏ ꯑꯗꯨ ꯅꯨꯄꯤ ꯊꯕꯛ ꯁꯨꯕꯅꯤꯅ ꯑꯩꯈꯣꯏꯒꯤ ꯃꯇꯝꯒꯨꯝꯕ ꯇꯥꯕ ꯃꯇꯝꯗ ꯅꯠꯇ꯭ꯔꯒ ꯑꯉꯥꯡ ꯂꯩꯇ꯭ꯔꯤꯉꯩꯗ ꯅꯠꯇ꯭ꯔꯒꯉꯩꯗ ꯅꯠꯇ꯭ꯔꯒ ꯑꯉꯥꯡ ꯆꯥꯎꯈ꯭ꯔꯕ ꯃꯇꯝꯗ ꯑꯗꯨꯝ ꯅꯨꯄꯤꯁꯨ ꯊꯕꯛ ꯇꯧꯋꯤ ꯅ ꯍꯣꯏ ' ' ꯐꯥꯏꯅꯥꯟꯁꯤꯌꯦꯜꯒꯤ ꯀꯣ ꯎꯝ꯫ ꯑꯗꯣ ꯑꯩꯈꯣꯏꯒꯤꯁꯨ ꯏꯁꯇꯦꯇꯁ ꯂꯩꯕ ꯑꯩꯈꯣꯏꯅ ꯑꯁ ꯀꯩꯁꯨꯒ ꯑꯩꯍꯦꯛ ꯂꯨꯍꯣꯡꯂꯗꯤ ꯊꯕꯥꯛ ꯇꯧꯗ꯭ꯔꯁꯨ ꯌꯥꯏ ꯑꯗꯨꯒꯨꯝꯕ ꯃꯥꯏꯁꯦꯠ
ꯃꯔꯛ ꯃꯔꯛꯇꯗꯤ
ꯃꯔꯛꯇꯗꯤ ꯂꯥꯛꯑꯦ ꯑꯗꯨ ꯑꯣꯏꯔꯁꯨ ꯃꯔꯛ ꯃꯔꯛꯇꯗꯤ ꯑꯦ ꯊꯕꯛ ꯇꯧ ꯑꯗꯤ ꯑꯩꯈꯣꯏꯒꯤ ꯁꯇꯦꯇꯁꯁꯦ ꯍꯥꯎꯁ ꯋꯥꯏꯐ ꯉꯥꯛꯇꯅꯦꯀꯣ ꯎꯝ ꯑꯗꯨꯒꯨꯝꯕ ꯁꯇꯦꯇꯁ ꯑꯗꯨꯒꯨꯝꯕ ꯇ ꯂꯥꯛꯄ ꯎꯝ ꯑꯗꯨꯗꯤ ꯑꯩꯅꯗꯤ ꯎꯝ ꯌꯥꯔꯗꯤ ꯑꯩꯒꯤ ꯍꯁꯕꯦꯟꯅ ꯑꯗꯨꯝ ꯄꯩꯁꯥ ꯄꯤꯔꯁꯨ ꯎ ꯍꯔꯥꯎꯕ ꯑꯗꯨꯁꯨ
ꯈꯔ
ꯈꯔ ꯇꯥꯟꯕꯗꯣ ꯄꯩꯁꯥ ꯈꯔ ꯇꯥꯟꯔꯒ ꯂꯩꯕꯗꯣ ꯑꯗꯨꯅ ꯑꯩꯒꯤ ꯏꯟꯇ꯭ꯔꯦꯁꯅꯦꯗ ꯎꯝ ꯑꯗꯨ ꯑꯩꯒꯤ ꯊꯕꯛ ꯀꯔꯤꯅꯣ ꯑꯩꯒꯤ ꯅꯨꯄꯥꯅ ꯑꯗꯨ
ꯑꯩꯗꯤ
ꯑꯩꯗꯤ ꯅꯍꯥꯟ ꯂꯨꯍꯣꯡꯗ꯭ꯔꯤꯉꯩꯗ ꯐꯥꯏꯅꯥꯟꯁꯤ ꯐꯥꯏꯅꯥꯟꯁ ꯀꯝꯄꯅꯤꯒꯨꯝꯕꯗ ꯑꯗꯨꯝ ꯕꯦꯡꯀꯤꯡ ꯁꯥꯔꯚꯤꯁꯀꯨꯝꯕꯗ ꯑꯗꯨꯝ ꯆꯪꯈ꯭ꯔꯦ ꯑꯗꯨ ꯑꯩꯅ ꯂꯨꯍꯣꯡꯕ ꯃꯇꯝꯗꯗꯤ ꯑꯗꯨ ꯇꯣꯛꯈ꯭ꯔꯕ ꯑꯩꯅꯗꯤ ꯗꯦꯜꯂꯤꯗ ꯑꯗꯨꯝ ꯂꯩꯌꯦ
ꯍꯦꯛ ꯀ꯭ꯂꯥꯁ ꯇꯨꯋꯦꯜꯐ ꯂꯣꯏꯔꯕ ꯑꯩꯁꯦ ꯑꯗꯨꯗ ꯒ꯭ꯔꯦꯖꯨꯋꯦꯁꯟ ꯇꯝꯃꯦ ꯑꯗꯨꯒ ꯃꯁꯇꯔꯁꯨ ꯇꯝꯃꯦ ꯃꯁꯇꯔ ꯇꯝꯔꯒ ꯑꯩꯅ ꯍꯦꯛ ꯊꯕꯛ ꯇꯧꯈ꯭ꯔꯕ ꯏꯅꯥꯎꯅꯨꯄꯥꯁꯨ ꯑꯩꯉꯣꯟꯗ ꯂꯩ
ꯀꯣꯟꯗ ꯂꯩꯒꯦꯅ ꯃꯥꯅ ꯀ꯭ꯂꯥꯁ ꯇꯨꯋꯜꯚ ꯂꯣꯏꯔꯒ ꯂꯥꯛꯄꯀꯣ ꯑꯗꯨꯀꯥꯟꯗ ꯑꯩꯒꯤ ꯑꯁ ꯋꯥꯈꯜꯗ ꯍꯥꯏꯒꯦꯔꯥ ꯄꯩꯁꯥꯗꯣ ꯈꯔ ꯋꯥꯠ ꯑ ꯌꯨꯝꯗꯒꯤ ꯄꯩꯁꯥ ꯊꯥꯕꯗꯣ ꯏꯕꯥꯅꯤꯒꯤ ꯃꯦꯅꯦꯖ ꯇꯧꯕꯗꯣ ꯈꯔ ꯋꯥꯈ꯭ꯔꯕ ꯑꯗꯨꯒꯤ ꯑꯩꯁꯦ ꯎꯝ ꯕꯦꯡꯀꯤꯡ ꯁꯥꯔꯚꯤꯁꯇ ꯆꯪꯉꯦ ꯆꯪꯉꯒ ꯑꯗꯨꯗ ꯊꯥꯝ ꯊꯕꯛ ꯇꯧꯕ ꯍꯧꯔꯦ ꯊꯕꯛ ꯇꯧ ꯇꯧꯔꯒ ꯑꯩꯁꯦ ꯑꯁ ꯈꯪꯗ꯭ꯔꯤꯉꯩꯗ ꯆꯍꯤꯗꯣ ꯑꯣ ꯃꯉꯥꯒꯨꯝꯕ ꯆꯠꯈ꯭ꯔꯦ ꯑꯩꯅ ꯊꯕꯛ ꯇꯧꯕꯁꯦ ꯑꯗꯨꯒ ꯂꯥꯏꯔꯤꯛꯁꯨ ꯌꯥꯝꯈ꯭ꯔꯦ ꯊꯕꯛ ꯇꫭꯛꯅꯤꯡꯗ꯭ꯔꯦ ꯊꯕꯛꯁꯦ ꯌꯥꯝꯅ ꯅꯨꯡꯉꯥꯏꯅ ꯇꯧꯈ꯭ꯔꯦ ꯑꯗꯨ ꯀꯥꯟꯗ ꯑꯩ ꯂꯨꯍꯣꯡ ꯃꯇꯝ ꯂꯥꯛꯈ꯭ꯔꯦ
ꯑꯗꯣ
ꯑꯗꯨ ꯂꯥꯛꯄ ꯃꯇꯝꯗ ꯑꯩꯒꯤ ꯅꯨꯄꯥ ꯑꯣꯏꯔꯦ ꯑꯩꯒꯤ ꯑꯗꯨ ꯌꯦꯟꯁꯦ ꯍꯥꯏꯕ ꯇꯥꯏꯂꯦ ꯑꯗꯨꯀꯥꯟꯗ ꯎꯝ ꯃꯥꯅ ꯅꯪꯒꯤ ꯊꯕꯛꯁꯦ ꯇꯣꯛꯈꯔꯁꯦꯕ ꯎꯝ ꯍꯥꯏꯕꯗꯤ ꯃꯥꯁꯨ ꯊꯕꯛ ꯂꯩꯕꯅꯤꯅ ꯃꯥꯒꯤꯗꯤ ꯁꯥꯎꯠ ꯇꯥꯜꯂꯦꯕꯀꫭ ꯅꯪ ꯊꯕꯛ ꯇꯧꯗ꯭ꯔꯗꯤ ꯌꯥꯗ꯭ꯔꯦ ꯍꯥꯏꯔꯒ ꯃꯥꯅ ꯊꯦꯝꯕꯅꯦꯕ ꯑꯗꯨꯅꯅꯦ ꯈꯨꯗꯤꯡ ꯃꯥꯅ ꯍꯥꯏꯌꯦ ꯑꯩꯁꯨ ꯈꯔ ꯑꯩꯒꯁꯇ꯭ꯔꯛ ꯏꯁꯨ ꯑꯃꯨꯀꯍꯧꯑꯦ ꯑꯗꯨꯀꯥꯟꯗ ꯑꯗꯨ ꯎꯝ ꯌꯥꯝ ꯋꯥꯕꯗꯤ ꯅꯠꯇꯦ ꯑꯗꯨ ꯑꯣꯏꯔꯁꯨ ꯊꯕꯛ ꯇꯧꯅꯤꯡꯗꯕꯒꯨꯝꯕ ꯂꯥꯛꯄꯀꯣ ꯑꯗꯣ ꯑꯩ ꯏꯃꯥꯒ ꯏꯄꯥꯗ ꯍꯥꯏꯌꯦ ꯑꯩꯒꯤ ꯑꯌꯥꯝꯕ ꯈꯣꯏꯗ ꯍꯥꯏꯔꯒ ꯃꯣꯏꯁꯦ ꯑꯦ ꯇꫭꯛꯈ꯭ꯔꯣ
ꯅꯪꯗꯤ ꯂꯨꯍꯣꯡꯈꯔꯅꯤ ꯑꯗꫭ ꯂꯨꯍꯣꯡ ꯒꯅꯤ ꯍꯥꯏꯔꯗꯤ ꯊꯥ ꯑꯍꯨꯝꯒꯨꯝꯕꯗꯤ ꯌꯨꯝꯗ ꯂꯩꯒꯗꯕꯅꯦ ꯊꯕꯛ ꯇꯧꯗꯅ ꯑꯗꯨ ꯍꯧꯖꯤꯛꯇꯤ ꯑꯦꯡꯒꯦꯖꯃꯦꯟꯁꯨ ꯂꯣꯏꯔꯦ ꯑꯗꯨꯒ ꯅꯪꯅ ꯇꯧꯅꯤꯡ ꯇꯧꯅꯤꯡꯕ
ꯍꯥꯏꯕꯗꯣ
ꯌꯨꯝꯗꯁꯨ ꯌꯥꯗꯦ ꯃꯣꯏꯒꯤ ꯌꯨꯝꯗꯁꯨ ꯌꯥꯗꯦꯕꯀꯣ ꯑꯗꯨꯒꯤ ꯑꯩꯅ ꯊꯥ ꯑꯍꯨꯝꯒꯨꯝꯕ ꯂꯩꯇ꯭ꯔꯤꯉꯩꯗ ꯑꯗꯨ ꯔꯤꯖꯛꯅꯦꯁꯟ ꯇꯧꯔꯒ ꯑꯩꯒꯤ ꯅꯣꯇꯤꯁ ꯄꯦꯔꯠꯀꯨꯝꯕ ꯁꯥꯔꯐ ꯂꯣꯏꯅꯃꯛ ꯇꯧꯔꯒ ꯌꯨꯝꯗ ꯊꯣꯛꯈ꯭ꯔꯕ
ꯎꯝ ꯑꯗꯨ ꯌꯨꯝꯗ ꯊꯔꯒ ꯑꯩ ꯊꯕꯛ ꯂꯩꯇ꯭ꯔꯦ ꯑꯗꯨ ꯑꯩꯒꯤ ꯋꯥꯈꯜꯗ ꯑꯁ ꯑꯩ ꯍꯧꯖꯤꯛꯇꯤ ꯏꯁꯇꯦꯇꯁ ꯂꯩꯇꯔꯦ ꯑꯗꯨꯗ ꯂꯩꯕ ꯀꯥꯟꯗꯗꯤ ꯀꯔꯤꯅꯣ ꯑꯣꯐꯤꯁ ꯂꯥꯛꯄ ꯀꯥꯟꯗ ꯅꯠꯇ꯭ꯔꯒ ꯃꯤ ꯊꯕꯛ ꯀꯔꯤ ꯇꯧꯕ꯭ꯔꯥ ꯍꯥꯏꯕ ꯀꯥꯟꯗ ꯑꯗꯨ ꯇꯧꯋꯦ ꯇꯧꯋꯦ ꯍꯥꯏꯅꯗꯣ ꯅꯨꯡꯉꯥꯏꯌꯦꯕ ꯈꯔꯗꯤꯀꯣ ꯑꯩꯈꯣꯏ ꯅꯨꯄꯤꯒꯤꯁꯨ ꯑꯗꯨ ꯑꯩꯅ ꯇꯣꯛꯈ꯭ꯔꯕ ꯃꯇꯝꯗ ꯑꯩꯉꯣꯟꯗ ꯑꯁ ꯔꯦꯁꯄꯣꯟꯁꯤꯕꯤꯂꯤꯇꯤ
ꯎꯝ ꯂꯨꯍꯣꯡꯕ ꯉꯛꯇ ꯉꯥꯏꯕꯒꯨꯝ ꯑꯗꯨꯒꯨꯝꯕ ꯂꯥꯛꯑꯦ ꯥꯂꯥꯛ ꯑꯗꯨ ꯎꯝ ꯆꯠꯂꯛ ꯑꯥ ꯑꯗꯨꯒ ꯑꯩ ꯌꯨꯝꯗ
ꯆꯠꯂꯨ
ꯂꯥꯔ ꯑꯗꯨ ꯂꯨꯍꯣꯡꯕ ꯂꯣꯏꯅꯃꯛ ꯂꯧꯔꯒ ꯑꯩꯒꯤ ꯅꯨꯄꯥꯒꯤ ꯃꯐꯝꯗ
ꯍꯟꯗꯥꯛ ꯆꯠꯂꯦ ꯎꯝ ꯆꯠꯂꯒ ꯑꯩꯁꯦ ꯊꯄꯥꯛ ꯂꯩꯇꯦ ꯊꯕꯛ ꯊꯤꯌꯦ ꯑꯩꯅ ꯈꯔ
ꯊꯕꯛ ꯊꯤ ꯊꯤꯔꯒꯥ ꯑꯗꯨ ꯊꯕꯛꯇꯣ ꯐꯪꯕꯀꯣ
ꯄꯥ ꯑꯗꯨ ꯃꯤꯒꯤ ꯀꯣꯆꯤꯡꯒꯨꯝ ꯆꯥꯠꯇꯨꯏꯕ ꯄꯤꯕ ꯑꯗꯥ ꯑꯗꯥꯏꯗꯁꯨ ꯑꯗꯨꯝ ꯄꯤꯌꯦ ꯑꯩꯈꯣꯏꯅ ꯏꯁꯄꯥꯠꯀꯤꯗꯀꯣ ꯑꯗꯥ ꯑꯩꯈꯣꯏ ꯀꯝꯄꯅꯤꯗ ꯑꯗꯨꯝ ꯊꯕꯛ ꯐꯕ ꯈꯣꯏꯕꯁꯨ ꯄꯤꯌꯦ ꯎꯝ ꯑꯗꯨꯝ ꯄꯤꯔꯒ ꯑꯩꯅ ꯊꯥꯗ ꯑꯥ ꯀ꯭ꯂꯥꯁ ꯌꯥꯝꯖꯕꯩꯌꯦꯀꯣ ꯑ ꯈꯔ ꯈꯔ ꯑꯗꯨꯝ ꯈꯖꯤꯛꯇꯪ ꯑꯩꯒꯤ ꯑꯦꯛꯁꯄꯦꯟꯒꯤꯗꯃꯛ ꯉꯛꯇ ꯂꯥꯛ ꯂꯥꯛꯑꯦ ꯌꯨꯝꯒꯤꯗꯤ ꯑꯩꯒꯤ ꯀꯔꯤꯅꯣ ꯑꯩꯒꯤ ꯅꯨꯄꯥꯒꯤ ꯌꯨꯝ ꯅꯠꯇ꯭ꯔꯒ ꯑꯩꯒꯤ ꯌꯨꯝ ꯑꯗꯨꯒꯨꯝꯕ ꯅꯍꯥꯟ ꯑꯩꯅ ꯊꯕꯛ ꯇꯧꯕꯒꯨꯝꯅ ꯄꯤꯊꯣꯛꯅꯤꯡꯉꯥꯏ ꯂꯩ ꯇꯦ ꯑꯗꯨ ꯑꯣꯏꯔꯁꯨ ꯑꯩ ꯄꯥꯏꯔꯤꯉꯩꯗꯤ ꯈꯔ ꯈꯔ ꯂꯄ ꯂꯥꯛꯄ ꯎꯝ ꯑꯗꯨꯒꯤ ꯎꯝ ꯅꯨꯡꯉꯥꯏ ꯑꯣ ꯍꯧꯖꯤꯛꯀꯥꯟ ꯑꯩ ꯑꯃꯨꯛꯀ ꯊꯥ ꯑꯅꯤꯗꯣ ꯑꯩ ꯁꯨꯇꯤ ꯂꯧꯈ꯭ꯔꯕꯅꯦꯕ ꯎꯝ ꯑꯗꯨ ꯁꯤꯗ ꯋꯥꯔꯤ ꯀꯟꯅ ꯁꯥꯔꯒ ꯂꯩꯅꯦ ꯑꯗꫭ ꯍꯧꯖꯤꯛ ꯀꯩ ꯑ ꯅꯪꯅ ꯏꯁꯇꯦꯇꯁ ꯍꯥꯏꯕꯗꯨ ꯑꯗꯨ ꯌꯥꯏ ꯍꯣꯏ ꯑꯃꯔꯣꯝꯗꯤꯀꯣ ꯑꯗꯨ ꯊꯤꯡꯅꯤꯡꯉꯥꯏ ꯊꯤꯡꯅꯤꯡꯉꯥꯏꯗꯤ ꯂꯩꯇꯦ ꯑꯩꯁꯨ ꯑꯗꯨꯝ ꯑꯈꯣꯏ ꯑꯩꯈꯣꯏꯒꯤ ꯑꯩꯒꯤ ꯅꯨꯄꯤ ꯑꯣꯏꯔꯁꯨ ꯁꯨꯝ ꯊꯕꯛ ꯂꯩꯔꯗꯤ ꯎꯄꯥꯏ ꯂꯩꯇꯦ ꯊꯤꯡꯗꯤ ꯊꯤꯡꯉꯣꯏ ꯑꯗꯨ ꯃꯥꯕꯨ ꯁꯨ ꯀꯔꯤꯒꯨꯝꯕ ꯍꯥꯏꯅ ꯊꯕꯛ ꯇꯧꯈ꯭ꯔꯗꯤ ꯃꯥꯕꯨꯁꯨ ꯑꯗꯨꯝ ꯍꯥꯏꯕ ꯍꯤꯡꯉꯤ
ꯎꯝ
ꯎꯝ ꯎꯝ ꯀꯔꯤ ꯍꯥꯏꯅꯤ ꯅꯨꯄꯥꯗꯨꯅ ꯊꯕꯛ ꯁꯨꯔꯦ
ꯍꯣꯏ
ꯍꯣꯏ ꯑꯗꯨ ꯅꯨꯄꯤꯗꯨꯅ ꯀꯩꯅꯣꯗ ꯁꯔꯐ ꯇꯧꯕ ꯁꯣꯁꯥꯏꯇꯤꯗ ꯁꯔꯐ ꯇꯧꯕ ꯍꯥꯏꯕꯗꯤ ꯆꯔꯆꯀꯨꯝꯕꯗ ꯑꯣꯏꯒꯦꯔꯥ ꯀꯩꯅꯣꯒꯨꯝꯕꯗ ꯑꯣꯏꯒꯦꯔꯥ ꯑꯗꯨꯅ ꯍꯦꯟꯅ ꯐ ꯐꯔꫭꯗ꯭ꯔꫭꯅꯦ ꯑꯗꯨꯅꯁꯨ ꯍꯦꯟꯅ ꯐꯩꯗ ꯍꯣꯏ ꯎꯝ ꯑꯩꯈꯣꯏꯅ ꯍꯧꯖꯤꯛ ꯂꯩꯐꯝ ꯀ ꯀꯔꯤꯅꯣ ꯑꯗꯨꯒꯤꯅꯦ ꯑꯗꯨꯝ ꯆ꯭ꯔꯆꯇꯁꯨ ꯑꯗꯨꯝ ꯑꯦꯛꯇꯤꯚ ꯑꯣꯏꯅꯗꯤ ꯑꯩ ꯂꯩꯕ ꯑꯗ ꯍꯧꯖꯤꯛꯀꯥꯟꯁꯦ ꯑꯩꯈꯣꯏ ꯂꯩꯐꯝꯗꯣ ꯑꯩꯈꯣꯏ ꯆꯔꯆꯇ ꯆꯠꯀꯦ ꯍꯥꯏꯔꯗꯤ ꯐꯣꯔꯇꯤ ꯐꯥꯏꯚ ꯀꯤꯂꯣꯃꯤꯇꯔꯁꯨ ꯑꯣꯏꯕ ꯑꯩꯈꯣꯏ ꯆꯔꯆꯁꯤꯀꯣ ꯑꯗꯨ ꯏꯕꯥꯅꯤꯁꯦ ꯁꯟꯗꯦ ꯈꯨꯗꯤꯡ ꯂꯩꯁꯨ ꯂꯩꯇ꯭ꯔꯦ ꯑꯗꯨ ꯑꯩꯈꯣꯏ ꯂꯩꯐꯝꯗꯣ ꯈꯔ ꯅꯨꯡꯉꯥꯏꯇꯦ
ꯑꯗꯨꯒꯤ ꯑꯩꯈꯣꯏꯅꯁꯨ ꯀꯥꯟꯅ ꯄ꯭ꯔꯊꯅꯥ ꯇꯧꯔ ꯂꯩꯌꯦ ꯅꯣꯡꯃꯗꯤ
ꯑꯩꯈꯣꯏꯒꯤꯁꯨ ꯃꯐꯝ ꯑꯐꯥꯕꯗ ꯄꯤꯕꯤꯌꯨ ꯍꯥꯏꯅ ꯑꯗꯨ ꯑꯩꯒꯤ ꯅꯨꯄꯥꯁꯨ
ꯇꯣ ꯊꯕꯛ ꯇꯧꯕ ꯀꯨꯏꯗ꯭ꯔꯤꯑꯦꯕ ꯊ꯭ꯔꯤ ꯌꯔꯁꯀꯨꯝꯕꯀꯣ ꯆꯍꯤ ꯑꯍꯨꯝꯒꯨꯝꯕꯒ ꯗꯅꯤ ꯑꯗꯨꯃꯥꯁꯨ ꯑꯗꯨ ꯃꯦꯅꯦꯖꯃꯦꯟꯗ ꯂꯩꯔꯒ ꯀꯔꯤꯅꯣ ꯑꯦꯛꯄꯤꯔꯤꯟꯁꯇꯤ ꯈꯔ ꯂꯧꯊꯣꯛꯅꯤꯡꯕꯀꯣ ꯑꯗꯨ
ꯅꯪꯗꯤ ꯀꯨꯏꯈ꯭ꯔꯕ꯭ꯔꯥ
ꯀꯔꯤ ꯀꯔꯤ ꯇꯧꯋꯦꯕ ꯅꯪ ꯊꯕꯛ ꯇꯧꯕꯗꯨ ꯀꯨꯏ